ꯇꯥꯏꯌꯦ ꯇꯕ꯭ꯔꯣ
ꯍꯜꯂꯣ
ꯇꯥꯏꯌꯦꯕ ꯀꯩꯗꯧꯔꯤꯅꯣ
ꯍꯥꯏꯌꯣꯅ
ꯀꯩꯗꯧꯔꯤꯅꯣ
ꯍꯥ
ꯁꯨꯝ ꯀꯛ ꯇꯣꯔꯒ ꯁꯨꯝ ꯐꯝꯃ ꯂꯩꯔꯦ
ꯅꯨꯡꯉꯥꯏꯌꯦꯀꯣ ꯃꯤꯗꯤ
ꯅꯪꯗꯤ
ꯑꯩꯗꯤ ꯏꯆꯦ ꯊꯕꯛ ꯍꯜꯂꯛꯑꯒ ꯀꯣ ꯃꯥꯅ ꯁꯣꯏꯕꯨꯝꯗꯣ ꯄꯨꯔꯛꯄ ꯑꯗꯨ ꯃꯥ ꯃꯣꯔꯣꯛ ꯃꯦꯠꯅꯤꯉꯥꯏ ꯁꯦꯝꯃꯒ ꯂꯩ ꯑꯩꯗꯤ ꯇꯦꯔꯦꯁꯇ ꯀꯥꯔꯒ ꯅꯨꯡꯁꯤꯠ ꯂꯥꯡꯉꯤ ꯅꯪꯗꯤ
ꯍꯥꯏꯗꯤ ꯆꯥꯛ ꯆꯥ ꯇꯣꯛꯔꯒ ꯁꯨꯝ ꯐꯪꯝꯃ ꯂꯩ ꯉꯁꯤ ꯏꯕꯥꯅꯤ ꯍꯥꯥ
ꯀꯔꯤ ꯃꯊꯦꯜꯔꯣꯕ
ꯉꯁꯤ ꯉꯁꯤꯀꯣ
ꯎꯝ
ꯕꯦꯝꯕꯨ ꯁꯨꯠ ꯆꯥꯏꯑꯦ
ꯑꯣ ꯑꯈꯣꯏꯁꯨꯅꯦ ꯕꯦꯝꯕꯨ ꯁꯨꯠꯅꯦ ꯍꯥꯏꯔꯤꯗꯣ
ꯑꯣ ꯑꯗꯨꯗꯤ ꯎꯁꯣꯏꯅꯤꯗꯅ ꯅꯪꯅ ꯁꯣꯏꯕꯨꯝ ꯍꯥꯏꯌꯦ
ꯑꯩꯅ ꯍꯥꯏꯕ ꯍꯩꯇꯕ
ꯎꯝ
ꯅꯣꯏꯔꯣꯝꯗꯗꯤ ꯁꯥꯗꯕ꯭ꯔꯣ
ꯁꯥꯗꯦꯗ ꯅꯨꯡꯉꯥꯏ ꯌꯥꯝ ꯏꯪꯉꯤ ꯑꯈꯣꯏꯔꯣꯝꯗꯤ ꯌꯝ ꯏꯪꯉꯤ
ꯌꯥꯝ ꯁꯥꯕꯅꯦ
ꯁꯥꯕꯅ ꯅꯨꯡꯉꯥꯏꯍꯦ